ꯍꯜꯂꯣ
ꯑꯣ ꯍꯜꯂꯣ
ꯆꯥꯛ ꯆꯥꯈꯔꯕꯣ
ꯆꯥꯔꯦ
ꯀꯩ ꯏꯟꯖꯥꯡ ꯆꯥꯔꯒꯦ
ꯉꯁꯤꯗꯤ ꯑꯣꯛ ꯑꯣꯏꯅ ꯆꯥꯔꯦ
ꯑꯠꯆꯥ ꯑꯠꯆꯥ ꯍꯥꯎꯔꯝꯅꯤꯅ
ꯍꯣꯏꯅꯦ
ꯐꯖꯅ ꯐꯨꯗꯠꯂꯝꯃꯅꯤ ꯍꯥ ꯉꯁꯤꯗꯤ
ꯍꯣꯢꯅꯦ
ꯏꯇꯥꯎꯗꯤ
ꯑꯩꯁꯨ ꯃꯥꯏꯔꯦꯟꯒ ꯑꯣꯛꯀ ꯆꯥꯏ
ꯑ ꯑ ꯍꯣꯢ ꯍꯣꯢ ꯑꯗꯨꯁꯨ ꯍꯥꯎꯢ
ꯎꯝ
ꯎꯝ
ꯈꯔ ꯌꯥꯝꯅ ꯐꯨꯊꯈ꯭ꯔꯦ ꯉꯁꯤꯗꯤ
ꯀꯩꯕ
ꯈꯔ ꯌꯥꯝꯅ ꯆꯥꯁꯤꯜꯂꯨꯔꯦ ꯉꯁꯤꯗꯤ ꯇꯨꯝꯕ ꯈꯔ ꯅꯨꯡꯉꯥꯏꯇꯕ
ꯀꯩꯅꯣ ꯅꯨꯡꯉꯥꯏꯇꯕ ꯍꯥꯏꯁꯦ
ꯄꯨꯛꯁꯦ ꯈꯔ ꯅꯨꯡꯉꯥꯏꯇ꯭ꯔꯦꯕ ꯈꯔ ꯌꯥꯝꯅ ꯆꯥꯁꯤꯂꯨꯕꯒꯤꯉꯣ
ꯑꯥ ꯑꯥ
ꯕꯣꯜ ꯌꯦꯡꯒꯗ꯭ꯔꯣ
ꯕꯣꯜꯁꯦ ꯈꯪꯗ꯭ꯔꯦꯅꯦ ꯄꯨꯡ ꯀꯌꯥꯗ ꯂꯩꯒꯦ ꯕꯣꯜꯁꯦ
ꯑꯔꯖꯦꯟꯇꯤꯅꯥ ꯂꯩ ꯍꯥꯏ ꯉꯥꯁꯤ
ꯑꯦꯁ ꯄꯨꯡ ꯑꯍꯨꯝꯗꯤ ꯑꯦꯁ ꯉꯝꯃꯔꯣꯏ
ꯑ ꯑꯩꯁꯨ ꯉꯝꯃꯔꯣꯏꯗ ꯇꯨꯝꯈ꯭ꯔꯗꯤ
ꯉꯥꯝꯃꯔꯣꯢ ꯍꯌꯦꯡꯁꯨ ꯑꯩ ꯊꯕꯛ ꯆꯠꯅꯤꯡꯉꯥꯏ ꯑꯣꯐꯤꯁ ꯂꯩꯌꯦ
ꯎꯝ ꯎꯝ ꯊꯕꯛ ꯆꯠꯄ꯭ꯔꯣ ꯉꯁꯤꯁꯨ
ꯍꯣꯏ ꯑꯣꯐꯤꯁ ꯆꯠꯂꯦꯗ ꯉꯁꯤꯁꯨ
ꯋꯥꯔꯜ ꯀꯞꯇꯤ ꯀꯅꯥ ꯉꯝꯗꯧ ꯃꯥꯟꯒꯦ ꯍꯟꯗꯛꯀꯤꯁꯦ
ꯑꯩꯒꯤ ꯋꯥꯈꯜꯗꯗꯤ ꯑꯔꯖꯦꯟꯇꯤꯅꯥꯒ ꯐ꯭ꯔꯥꯟꯁ
ꯑꯠꯆꯥ ꯆꯥ ꯐ꯭ꯔꯥꯟꯁꯨ ꯐꯩꯌꯦ ꯍꯟꯗꯛꯇꯤ ꯑꯗꯨꯝ
ꯎꯝ
ꯃꯣꯏꯁꯨ ꯄ꯭ꯂꯦꯌꯔꯁꯤꯡꯗꯨ ꯐꯖꯕꯅꯤꯅꯀꯣ
ꯎꯝ ꯑꯩꯒꯤ ꯋꯥꯈꯜꯗ ꯍꯥꯏꯕ ꯋꯥꯅꯦ
ꯍꯣꯏ ꯇꯝꯕꯗꯤ ꯉꯝꯗꯦꯗ ꯕꯣꯜ ꯍꯥꯏꯕꯁꯤꯗꯤ
ꯎꯝ ꯇꯝꯕ ꯉꯝꯗꯦꯕ
ꯎꯝ
ꯎꯝ
ꯗꯥꯎꯗꯁꯨ ꯈꯔ ꯆꯠꯂꯦꯕ
ꯎꯝ ꯅꯥꯟ ꯑ ꯀꯩꯅꯣ ꯖꯄꯥꯟꯒ ꯀꯩꯅꯣ ꯁꯥꯅꯥꯕꯗꯣ
ꯎꯝ ꯎꯝ ꯎꯝ
ꯖꯄꯥꯟꯒꯥ ꯕ꯭ꯔꯥꯖꯤꯜꯂꯣ
ꯑꫭ ꯑꯃꯔꯛ ꯍꯥꯟꯅ ꯁꯟꯅꯕꯅꯦ ꯎꯝ
ꯑꯣ ꯑꯗꯨ ꯑꯗꯨ ꯃꯇꯝꯗꯁꯨ ꯑꯁ ꯃꯤꯅꯤꯠ ꯑꯃ ꯑꯅꯤ ꯉꯥꯛꯇꯒꯅꯦꯕ
ꯑꯁ ꯈꯤꯇꯪ ꯉꯥꯏꯌꯦ ꯑꯗꯨꯁꯨ
ꯎꯝ
ꯉꯝꯃꯗꯤ ꯐꯒꯅꯤ ꯍꯥꯏꯅ ꯂꯩꯕꯅꯦꯕ
ꯎꯝ
ꯑꯦꯁꯤꯌꯥꯒꯤ ꯀꯟꯇ꯭ꯔꯤꯗ ꯑꯃꯔꯛ ꯁꯤꯃꯤꯒꯨꯝꯕ ꯐꯥꯎ ꯀꯥꯕ ꯑꯣꯏꯔꯁꯨꯀꯣ ꯉꯝ ꯗꯔꯒꯁꯨ ꯃꯥꯏꯗꯣ ꯈꯔ ꯄꯣꯔꯛꯄ ꯌꯥꯏꯅ
ꯑꯁ ꯐꯗꯤ ꯐꯖꯩꯌꯦ ꯖꯄꯥꯟꯁꯨ ꯑꯁ ꯌꯥꯏ
ꯌꯥꯕꯅꯦ ꯌꯥꯕꯅꯦ
ꯃꯣꯏ ꯈꯨꯁꯟꯅꯗꯣ ꯑꯗꯨꯝ ꯌꯨꯔꯣꯞ ꯀꯟꯇ꯭ꯔꯤꯁꯤꯡꯒ ꯑꯗꯨꯝ ꯌꯥꯝꯅ ꯆꯣꯛꯊꯕ ꯅꯠꯇꯦꯕ
ꯎꯝ ꯑꯩꯗꯤ ꯍꯟꯗꯛ ꯎꯝ ꯋꯥꯔꯜ ꯀꯞꯇ ꯁꯄꯣꯔꯠ ꯇꯧꯕꯁꯦ ꯖꯄꯥꯟ ꯉꯥꯛꯇꯅꯦ
ꯑꯦꯁꯤꯌꯥ ꯀꯟꯇ꯭ꯔꯤ ꯂꯧꯕ ꯍꯥꯏꯕꯅꯦꯕ
ꯑꯃꯔꯛ ꯑꯣꯏꯔꯁꯨꯀꯣ
ꯑꯥ ꯑꯗꯨ ꯎꯄꯥꯏ ꯂꯩꯇ꯭ꯔꯦ
ꯎꯄꯥꯏ ꯂꯩꯇ꯭ꯔꯦ ꯐ꯭ꯔꯥꯟꯁꯤ ꯈꯔꯗꯤ ꯊꯥꯖꯩ ꯐ꯭ꯔꯥꯟꯁꯦ
ꯎꯝ ꯄꯨꯇꯨꯒꯜꯗꯤ ꯀꯃꯥꯏ ꯇꯧꯒꯦ ꯅꯪꯒꯤ ꯋꯥꯈꯜꯗꯗꯤ
ꯄꯣꯔꯇꯨꯒꯜꯁꯨ ꯐꯖꯩꯗ ꯐꯖꯕꯕꯨꯗꯤ
ꯎꯝ ꯑꯗꯨꯗ ꯊꯖꯕ ꯈꯔ ꯋꯥꯠꯂꯦ ꯍꯥꯏꯗꯣ
ꯏꯁꯄꯦꯟꯒ ꯇꯧꯒꯅꯤ ꯍꯥꯏꯌꯦ ꯗꯦꯠ ꯁꯦꯚꯦꯟꯗ ꯕꯥꯔꯣ ꯃꯈꯥꯏꯗ
ꯑꯆꯥ ꯆꯥ ꯄꯣꯇꯨꯒꯜꯒ ꯏꯁꯄꯦꯟ
ꯍꯣꯏ
ꯂꯥꯁ ꯅꯦꯁꯟ ꯂꯤꯒ ꯔ ꯌꯨꯔꯣꯞꯀꯤ ꯀꯔꯤꯔꯥ ꯑꯃ ꯂꯩꯕꯗ ꯐꯥꯏꯅꯦꯜꯗ ꯄꯣꯔꯇꯨꯒꯜꯅ ꯉꯝꯈꯤꯕꯗꯣ
ꯑꯗꯨꯒꯤ ꯀꯝꯕꯦꯛ ꯂꯥꯛꯇꯣꯏꯔꯥ ꯅꯠꯇ꯭ꯔꯒ ꯑꯃꯨꯛ ꯄꯣꯔꯇꯨꯒꯜꯅ ꯀꯥꯗꯣꯏꯔꯥ ꯈꯪꯗ꯭ꯔꯦ ꯃꯩꯗꯤ ꯍꯧꯔꯅꯤ ꯑꯗꯨ ꯃꯦꯠꯁꯇꯨꯗꯤ
ꯑꯁ ꯂꯥꯎꯠ ꯏꯁꯄꯤꯀꯔꯁꯨ ꯊꯝꯕ ꯌꯥꯗꯦꯅꯦ
ꯑꯁ ꯕꯦꯔꯥꯅꯦ ꯇꯨꯝꯃꯒ ꯂꯩꯈ꯭ꯔꯕ꯭ꯔꯣ ꯕ꯭ꯔꯗꯔꯗꯤ
ꯍꯣꯏ
ꯅꯪꯗꯤ
ꯑꯩ ꯗ꯭ꯔꯦꯗ ꯇꯨꯝꯕ ꯌꯥꯗꯕ
ꯎꯝ ꯀꯩꯗꯧꯔꯤꯅꯣ
ꯑꯗꯨꯝ ꯐꯝꯃꯒ ꯂꯩꯌꯦꯗ
ꯑꯣ ꯑꯁꯥ ꯑꯁꯥ
ꯑꯥꯔꯖꯦꯟꯇꯤꯅꯥꯒꯤ ꯐꯦꯟ ꯃꯥꯜꯂꯦ ꯅꯪꯁꯨ
ꯑꯦꯁ ꯑꯥꯔꯖꯦꯟꯇꯤꯅꯥꯗꯤ ꯍꯥꯏ ꯇꯧꯕꯨꯗꯤ ꯇꯧꯋꯦ ꯑꯗꯨꯁꯨ ꯑꯩꯗꯤ ꯍꯥꯟꯅꯀꯣ
ꯎꯝ
ꯑꯥ ꯃꯤ ꯑꯥ ꯀ꯭ꯔꯤꯁꯇꯌꯥꯅꯣ ꯔꯣꯅꯥꯜꯗꯣꯗꯣ ꯈ꯭ꯋꯥꯏꯗꯒꯤ ꯄꯥꯝꯖꯕ ꯍꯥꯏꯇꯥꯔꯦ ꯃꯦꯁꯤꯗꯨꯁꯨ ꯄꯥꯝꯃꯦ ꯑꯗꯨ ꯑꯣꯏꯔꯁꯨ ꯃꯦꯁꯤꯗꯣ ꯀꯔꯤ ꯍꯥꯏꯒꯦꯔꯥ ꯃꯥꯗꯤ ꯁꯥꯟꯅꯕ ꯑꯗꯨꯝ ꯐꯖꯕꯗꯣ ꯑꯃꯨꯛ ꯄꯥꯝꯕ ꯍꯥꯏꯇꯥꯔꯦ ꯔꯣꯅꯥꯜꯗꯣ ꯅꯥ ꯒꯣꯜ ꯆꯟꯕꯗꯣ ꯑꯗꯨ ꯄꯥꯝꯃ
ꯎꯝ ꯐꯗꯤ ꯐꯖꯩꯌꯦꯗ ꯑꯅꯤꯃꯛꯁꯦ
ꯎꯝ
ꯈꯠꯅꯔꯁꯨ ꯗꯤꯕꯦꯠ ꯇꯧꯔꯁꯨ ꯂꯣꯏꯕ ꯅꯥꯏꯗꯦꯕ
ꯎꯝ
ꯑꯃꯅ ꯉꯝꯕ ꯂꯩꯇꯦꯕ
ꯎꯝ
ꯑꯗꯨ ꯑꯅꯤꯁꯨ ꯍꯟ ꯍꯟꯗꯛꯅ ꯂꯣꯏꯈ꯭ꯔꯗꯧ ꯃꯥꯜꯂꯦ ꯋꯥꯔꯜ ꯀꯞꯁꯦ
ꯑꯣꯏ
ꯎꯝ
ꯍꯌꯦꯡꯁꯨ ꯊꯕꯛ ꯆꯠꯀꯅꯤ ꯍꯥꯏꯕ꯭ꯔꯣ
ꯍꯣꯏꯅꯦ ꯍꯌꯦꯡꯁꯨ ꯊꯕꯛ ꯑꯃꯨꯛ ꯆꯠꯀꯅꯤꯅꯦ
ꯄꯨꯡ ꯀꯌꯥꯗ ꯆꯠꯀꯦꯔꯣ
ꯄꯨꯡ ꯅꯤꯄꯥꯟ
ꯄꯝꯃꯦ ꯆꯥ ꯆꯥ ꯄꯨꯡ ꯀꯌꯥꯗꯥ ꯃꯨꯛ ꯆꯥ ꯆꯥ
ꯑꯗꯨꯒ ꯇꯔꯨꯛ ꯃꯈꯥꯏꯗ ꯂꯣꯏꯁꯤꯟꯕ
ꯑꯣ ꯑꯣ ꯑꯣ
ꯑꯍꯝ ꯎꯝ
ꯁꯥꯗꯤ ꯁꯥꯔꯝꯃꯅꯤꯀꯣ ꯅꯪ ꯍꯟꯗꯛꯁꯦ
ꯍꯣꯏ ꯑꯗꯣ ꯄꯥꯛ ꯁꯥꯗꯦꯅ ꯑꯩꯈꯣꯏꯗꯤ ꯑꯣꯐꯤꯁ ꯃꯅꯨꯡꯗ ꯐꯝꯕꯒꯤꯀꯣ
ꯑꯣꯐꯤꯁ ꯃꯅꯨꯡꯗꯕꯨꯗꯤ ꯑꯦꯁꯤꯒꯨꯝꯕ ꯊꯝꯕꯅꯤꯅ
ꯎꯝ ꯃꯄꯥꯟ ꯊꯣꯛꯔꯗꯤ ꯑꯗꯨꯨꯝ ꯁꯥꯏꯌꯦ
ꯅꯣꯡ ꯆꯨꯔꯁꯨ ꯑꯁ ꯏꯪꯗꯦꯕ ꯍꯟꯗꯛꯁꯦ ꯆꯨꯏꯃꯤꯠꯁꯦ ꯌꯥꯝ ꯂꯩꯌꯦꯕ ꯅꯣꯡꯁꯨ ꯍꯟꯗꯛꯇꯤ ꯐꯖꯅ ꯆꯨꯗ꯭ꯔꯦꯗ ꯂꯥꯁ ꯌꯥꯔꯒꯨꯝꯅꯀꯣ
ꯎꯝ ꯍꯜꯂꯣ ꯍꯜꯂꯣ ꯍꯜꯂꯣ